ꯎ
ꯍꯜꯂꯣ
ꯄꯥꯏꯈꯠꯇꯦ ꯀꯨꯏꯅ ꯍꯣꯏ
ꯑꯁ ꯅꯦꯠꯋꯥꯛꯀꯤ ꯄ꯭ꯔꯣꯕ꯭ꯂꯦꯝꯅꯤ ꯅꯦꯠꯋꯥꯛ ꯅꯨꯡꯉꯥꯏꯇꯕꯒꯤ
ꯑꯁ ꯌꯥ ꯍꯜꯂꯣꯅꯦ ꯋꯥꯛ
ꯣꯏ ꯑꯩꯈꯣꯏꯔꯣꯝꯗꯅꯦ ꯋꯥ ꯈꯤꯇꯪ ꯅꯨꯡꯉꯥꯏꯗꯕ ꯑꯗꯨ ꯉꯁꯤ ꯉꯁꯤ ꯈꯛꯇꯪꯅꯦ ꯑꯗꯨꯁꯨ
ꯑꯗꯤ ꯍꯣꯏ ꯁꯔꯦ ꯑꯗꯤ ꯁꯥꯎꯒꯅꯤ ꯅꯤꯡꯋꯥꯛ ꯅꯨꯡꯉꯥꯏꯇ꯭ꯔꯗꯤ ꯑꯦ
ꯎ ꯁꯥꯎꯤꯅꯤ ꯁꯥꯎꯤꯅꯤ ꯀ ꯏꯟꯁꯥꯡ ꯆꯥꯒꯦꯡ ꯉꯁꯤꯦ
ꯍꯋꯥꯏꯅꯦ ꯗꯥꯜ ꯗꯥꯜꯗꯨꯣ ꯆꯝꯐꯨꯠ ꯆꯥꯕꯅꯦ
ꯆꯝꯐꯨꯅꯤ ꯉꯁꯤ ꯁꯥ ꯁꯥꯒꯨꯝꯕ ꯆꯥꯕ ꯌꯥꯗ꯭ꯔꯕ꯭ꯔꯣ ꯉꯁꯤꯗꯤ ꯕꯣ ꯂꯩꯕꯒꯤ ꯕꯣ ꯌꯦꯡꯗ꯭ꯔꯕ꯭ꯔꯣ
ꯑꯁ ꯑꯗꯨꯒꯨꯝꯕꯒ ꯑꯗꯨ ꯌꯦꯡꯗꯦꯗ
ꯑꯁ ꯕꯣ ꯕꯣ ꯌꯦꯡꯒꯗꯕꯅꯦ ꯉꯁꯦ ꯑꯐꯥꯎꯕ ꯁꯥꯟꯅꯥꯒꯅꯤꯅꯦ ꯉꯁꯦ
ꯎꯝ ꯑꯗꯨ ꯇꯟꯕ ꯅꯣꯏꯗꯤ ꯆꯥꯛ ꯆꯥꯔꯕꯣ
ꯍꯧꯖꯤꯛ ꯆꯥꯗ꯭ꯔꯤꯌꯦ ꯍꯣꯔꯦꯟ ꯄꯨꯡꯕꯨꯧ ꯌꯦꯡꯕꯀꯥꯟꯗ ꯆꯥꯅꯤꯡꯉꯥꯏꯒꯤ ꯀꯩꯅꯣ ꯄ꯭ꯂꯥꯅꯤꯡ ꯇꯧꯔꯤꯌꯦ ꯍꯣꯏ ꯅꯗ ꯑꯃꯅꯤꯅꯤꯅꯦ ꯀꯩꯗ
ꯀꯩ ꯑꯦꯟꯁꯥꯡ ꯇꯧꯔꯤꯕ
ꯈꯪꯉꯦ ꯃꯊꯦꯜꯁꯦ ꯌꯥꯝꯃꯤꯅꯦ ꯉꯁꯤ ꯁꯥꯒ ꯑꯣꯛꯁꯥꯒ ꯌꯦꯟ ꯇꯧꯒꯗꯧ ꯃꯥꯜꯂꯦ ꯉꯁꯤꯁꯦ ꯃꯤ ꯈꯔ ꯂꯩꯕ ꯆꯠꯈꯤꯕꯅꯦ ꯑꯣ ꯍꯜꯂꯛ ꯠꯇꯔꯤ ꯊꯦꯡꯡꯗꯤ ꯊꯦꯡ
ꯊꯣꯡꯕ ꯐꯪꯍꯧꯗ꯭ꯔꯤꯕ ꯑꯁ ꯂꯩꯔꯦ ꯑ ꯕꯣꯜ ꯂꯩꯕꯁꯦ ꯄꯨꯡ ꯀꯌꯥꯗ ꯂꯩꯒꯦ
ꯑ ꯣꯁꯦ ꯄꯨꯡ ꯔꯣ ꯃꯥꯏ ꯑꯗꯨ ꯂꯩꯅꯦ
ꯑ
ꯀꯅꯥꯈꯣꯏꯒ ꯂꯩꯔꯤꯅꯣ ꯅꯪꯗꯤ
ꯑꯩꯗꯤ ꯁꯥꯥꯒꯥ ꯀꯒ ꯂꯩ
ꯅꯨꯡꯉꯥꯏꯅꯤ ꯅꯣꯏꯀꯣ
ꯍꯪꯗꯦꯗꯥ
ꯅꯣꯏꯅ ꯅꯣꯏ ꯕꯣꯜ ꯌꯦꯡꯒꯗꯕꯗꯨꯣ ꯍꯦꯟꯅ ꯅꯨꯡꯉꯥꯏꯒꯅꯤ
ꯎꯝ ꯑꯁ ꯃꯤ ꯌꯥꯝ ꯑꯃꯒꯤꯒꯤꯀꯣ
ꯎꯝ ꯑꯗꯨ ꯑꯗꯨ ꯌꯦꯡꯕꯗꯨꯁꯨ ꯃꯤ ꯌꯥꯝ ꯌꯥꯝꯅ ꯌꯦꯡꯕꯗꯨꯅ ꯅꯨꯡꯉꯥꯏꯕꯅꯤ ꯑꯃ ꯑꯅꯤ ꯈꯛꯇ ꯇꯔꯛ ꯇꯔꯛ ꯌꯦꯡꯕꯗꯨꯗꯤ ꯅꯨꯡꯉꯥꯏꯇꯦꯕ
ꯍꯣꯏ ꯑꯗꯨ ꯑꯗꯨꯅꯤꯅꯦ ꯆꯨꯝꯃꯤꯅꯦ ꯅꯪ ꯍꯥꯏꯕꯗꯣ
ꯎꯝꯝ ꯑꯗꯨꯅꯁꯨꯖꯤꯛ ꯌꯦꯡꯗ꯭ꯔꯤꯁꯦ ꯑꯩꯈꯣꯏ
ꯃꯤ ꯃꯌꯥꯝ ꯐꯝꯅꯔꯒ ꯀꯣ
ꯑꯗꯨꯅꯦ ꯑꯆꯧꯕꯗ ꯌꯦꯡꯕ ꯃꯤ ꯌꯥꯝꯗ꯭ꯔꯒ ꯏꯊꯟ ꯏꯊꯟꯇ ꯌꯦꯡꯉ ꯐꯣꯟ ꯃꯆꯥꯗ ꯌꯦꯡꯕꯗꯨꯗꯤ ꯕꯤꯠ
ꯑ ꯅꯪꯒꯤ ꯅꯨꯄꯥꯗꯤ ꯕꯣ ꯌꯦꯡꯗ꯭ꯔꯕ꯭ꯔꯣ ꯃꯥꯗꯤ
ꯌꯦꯡꯗꯦ ꯍꯣꯏ ꯃꯥꯁꯨ ꯆꯤꯡꯗ ꯆꯠꯈꯤꯕ
ꯑ ꯉꯁꯤꯗꯤ ꯇꯣꯡꯉꯨꯗꯕ ꯃꯥꯟꯗ꯭ꯔꯦ ꯉꯁꯤ
ꯕꯤꯠꯇꫭ ꯑꯗꯨꯒꯨꯝꯕ ꯌꯦꯡꯕꯁꯤꯡꯗꯨꯒꯤ ꯕꯤꯠꯇꯨꯅꯤ ꯑꯩꯅ ꯉꯥꯛꯏꯁꯦ
ꯑꯦ ꯕꯣꯜꯗ ꯉꯥꯎꯖꯗ꯭ꯔꯗꯤ ꯀꯥꯏꯗꯒꯤ ꯉꯥꯎꯕꯗ
ꯑꯃꯔ ꯔꯣꯝꯗꯥꯟ ꯑꯃꯔ ꯁꯗ ꯍꯥꯏꯔꯗꯤ ꯅꯣꯛꯅꯤꯡꯉꯦꯕ ꯍꯥꯏꯕꯗꯤ ꯃꯣꯏꯅ ꯁꯅꯕ ꯁꯥꯟꯅꯕꯁꯤꯡꯗꯨꯗꯤ ꯑꯗꯨꯝ ꯋꯥꯔꯁꯨ ꯎ ꯃꯣꯏꯒꯤ ꯑꯋꯥꯃꯟ ꯐꯪꯉꯦꯕ ꯌꯦꯡꯉꯤꯕ ꯁꯤꯡꯗꯨꯗꯤ ꯐꯪꯗ꯭ꯔꯦꯗꯅ ꯃꯤꯠ ꯃꯤ ꯀꯔꯤ ꯍꯥꯏꯁꯤꯔꯥ ꯇꯨꯝꯁꯤꯠ ꯐꯥꯗꯕꯤꯗ ꯑꯗꯨꯝ ꯂꯩꯍꯧꯔꯦ
ꯑꯦ ꯑꯗꯨꯗꯤ ꯑꯩꯗꯤ ꯃꯤ ꯑꯩꯈꯣꯏ ꯏꯟꯇꯔꯦꯁꯅꯦꯗꯅ ꯑꯗꯨꯗꯤ ꯏꯁꯄꯣꯔꯠꯀꯤ ꯕꯣꯜꯒꯤ ꯏꯟꯇꯔꯦꯁ ꯂꯩꯕꯁꯤꯡꯅꯦ
ꯑꯩꯈꯣꯏ ꯌꯦꯡꯅꯤꯡꯗꯕꯁꯤꯡꯒꯤꯗꯤ ꯑꯗꯨ ꯍꯥꯏꯔꯅꯦꯕ
ꯍꯣꯏꯡꯅꯤꯡꯗꯕ ꯀꯥꯡꯕꯨꯨꯁꯨ ꯉꯁꯤꯕꯨꯗꯤ ꯌꯦꯡꯒꯦꯅ ꯍꯥꯏꯕ ꯉꯥꯛꯇꯅꯤ ꯑꯩꯉꯣꯟꯗ ꯑꯗꯨꯗꯤ ꯅꯪ ꯈꯛꯇꯤꯡꯅꯦ ꯌꯦꯡꯅꯤꯡꯒꯦ ꯍꯥꯏꯔꯤꯗ
ꯑꯩꯗꯤ ꯃꯪ
ꯏꯟꯇꯔꯦꯁ ꯌꯥꯎꯗꯕꯒꯤꯩꯁꯤꯡꯁꯨ ꯉ ꯁꯤꯗꯤ ꯌꯦꯡꯅꯤ ꯔꯣꯅꯦꯜꯗꯣꯒꯤ ꯃꯦꯠꯁ ꯌꯦꯡꯅꯤ ꯔꯣꯅꯦꯜꯗꯣꯒꯤ ꯌꯦꯡꯗ꯭ꯔꯗꯤ ꯀꯅꯥꯒꯤ ꯌꯦꯡꯗꯣꯏꯅꯣ ꯍꯥꯏꯕ ꯉꯥꯛꯇꯅꯤꯅꯦ ꯀꯩꯅꯣ ꯅꯪꯒꯤ
ꯐꯕꯁꯤꯡꯒꯤꯦ
ꯗꯔ
ꯑꯩꯗꯤ ꯑꯗꯨ ꯑꯗꯨ ꯌꯦꯡꯗꯧ ꯁꯔꯨꯛꯄꯨꯗꯤ ꯌꯦꯟꯖꯥꯡ ꯅꯣꯏꯅ ꯌꯦꯟꯖꯥꯡ ꯍꯥꯎꯅ ꯊꯣꯡꯒꯅꯤ ꯍꯥꯏꯕꯗꯨ
ꯑꯩꯒ ꯂꯩꯔꯗꯤ ꯅꯣꯏ ꯆꯥꯕ ꯐꯪꯉꯣꯏꯗ
ꯑꯁ ꯀꯩ ꯀ
ꯑꯩꯅ ꯑꯗꯨꯝ ꯑꯩꯅ ꯂꯣꯏ ꯆꯥꯊꯣꯛꯄ ꯑꯥ ꯅꯣꯏꯅ ꯌꯦꯡꯉꯤꯉꯩꯗ ꯗ ꯑꯩꯅ ꯇꯨꯃꯤꯟꯅ ꯆꯥꯊꯣꯛꯄ
ꯍ
ꯎꯝ
ꯁꯃꯦ ꯑ
ꯎꯗꯤ ꯀꯔꯤ ꯀꯔꯤ ꯀꯃꯥꯏ ꯀꯃꯥꯏ ꯄꯥꯜꯂꯤꯒꯦ ꯎꯗꯕꯁꯨ ꯀꯨꯏꯗꯦ
ꯎ ꯎꯝ ꯎꯝ ꯑ ꯆꯟꯗ꯭ꯔꯀꯥꯟꯁꯦ ꯈꯨꯟꯗ ꯉꯥꯛꯇ ꯂꯩꯕꯒꯤꯅꯤ ꯑꯗꯨꯒꯤ ꯆꯠꯊꯣꯛ ꯆꯠꯁꯤꯟꯗ ꯈꯔ ꯐꯔꯛ ꯇꯥꯕꯀꯣ ꯍꯟꯗꯛꯁꯤꯡꯁꯦ ꯑꯗꯨꯅꯅꯤꯅꯦ
ꯑꯗꯨꯒꯤꯅꯤꯅꯦ ꯅꯣꯏ ꯅꯪꯅ ꯆꯤꯡꯗ ꯂꯩꯕ ꯑꯩꯅ ꯇꯝꯗ ꯂꯩꯕ ꯑꯗꯨꯒꯤꯅꯤ ꯎꯅꯗ꯭ꯔꯤꯁꯦ
ꯍꯣꯏ ꯑꯗꯨꯒꯤꯅꯤꯅꯦ ꯉꯁꯥꯏ ꯑꯩ ꯐꯣꯟꯁꯨ ꯊꯨꯅ ꯄꯥꯏꯈꯠꯅꯤꯡꯉꯅꯦꯕ ꯑꯗꯨ ꯅꯦꯠꯋꯥꯛꯁꯨ ꯅꯨꯡꯉꯥꯏꯇꯦ ꯏ ꯍꯩꯗꯣ
ꯁꯤꯗꯤ ꯌꯥꯝ ꯀꯔꯤ ꯍꯥꯏꯁꯤꯔꯦ ꯇꯣꯏꯅ ꯎꯅꯔꯝꯕꯅꯦꯕ
ꯍꯣꯏ ꯑꯁꯁꯤꯡꯁꯨ ꯆꯥꯃꯤꯟꯅꯔꯒꯀꯣ ꯑꯗꯒꯤ ꯀꯩꯅꯣꯗ ꯆꯠꯃꯤꯟꯅꯔꯒ ꯑꯗꯨ ꯃꯇꯝꯗꯨꯗꯗꯤ ꯑꯁ
ꯎꯝ ꯑꯉꯥꯏꯗꯅꯤ
ꯑ ꯏꯅ
ꯃꯤ ꯀꯌꯥꯝ ꯌꯦꯡꯗꯣꯏꯅꯣ ꯅꯣꯏꯅ ꯌꯦꯡꯒꯅꯤ ꯍꯥꯏꯔꯤꯗꯣ
ꯍꯥꯥ
ꯅꯣꯏꯅ ꯌꯦꯡꯒꯅꯤ ꯍꯥꯏꯔꯤꯗꯣ ꯃꯤ ꯀꯌꯥꯝ ꯌꯥꯝꯕꯅ
ꯑꯁ ꯃꯤ ꯌꯥꯝꯅꯤꯍꯦ ꯃꯤꯁꯦ ꯀꯩꯅꯣ ꯑꯣꯏꯅꯦ ꯃꯤ ꯇꯔꯥ ꯍꯦꯟꯕꯅꯦ ꯑꯗꯒꯤ ꯈꯨꯟꯗꯗꯤ ꯃꯤ ꯃꯌꯥꯝ ꯐꯝꯅꯔꯒ ꯌꯦꯡꯕꯗꯣ ꯑꯗꯨꯅꯅꯦꯕ ꯈꯨꯟꯒꯤ ꯑꯦꯟꯖꯣꯏꯃꯦꯟ ꯍꯥꯏꯗꯤ ꯑꯗꯨꯅꯦꯕꯀꯣ
ꯎꯝ
ꯑꯗꯨ ꯑꯗꯨ ꯇꯪꯈꯥꯏ ꯇꯪꯈꯥꯏ ꯈꯥꯏꯗꯣꯛꯑꯦꯕ ꯑꯗꯨꯝ ꯁꯞꯄꯣꯔꯠ ꯃꯣꯏ ꯑꯃ ꯃꯥꯒꯤ ꯁꯞꯄꯣꯔꯠ ꯇꯧꯅꯕꯗꯣ
ꯑꯗꯨꯗꯣ ꯑꯁ ꯈꯪꯈ꯭ꯔꯦ ꯃꯤ ꯃꯌꯥꯝ ꯍꯧꯖꯤꯛꯕꯨꯗꯤ ꯂ ꯂꯥꯛꯄ ꯌꯥꯎꯅꯔꯕꯁꯦ
ꯅꯪꯒꯤ ꯏꯃꯥꯒ ꯏꯄꯥꯒꯁꯨ ꯌꯦꯡꯕ꯭ꯔꯥ
ꯌꯦꯡꯁꯦ ꯃꯣꯏꯅꯅꯤꯅꯦ ꯑꯩꯈꯣꯏꯅ ꯍꯦꯟꯅ ꯕꯤꯠ ꯂꯩꯕꯗꯣ
ꯃꯣꯏꯁꯨ ꯑꯗꯨꯝ ꯊꯦꯡꯅ ꯇꯨꯝꯃꯅꯤ
ꯎꯝ ꯊ ꯇꯣꯏ ꯍꯥꯏꯗꯤ ꯋꯥꯔꯜ ꯀꯞꯀꯤ ꯃꯇꯝꯗꯗꯤ ꯎꯝ ꯍꯣꯏ ꯍꯥꯏꯗꯤ ꯆꯍꯤ ꯈꯨꯗꯤꯡ ꯂꯥꯛꯄꯁꯨ ꯅꯠꯇꯦꯀꯣ
ꯑ ꯑꯗꯨꯝꯕꯗꯤ ꯆꯨꯝꯃꯦ
ꯍꯥꯏ ꯆꯍꯤꯁꯦ ꯆꯍꯤ ꯑꯅꯤ ꯑꯍꯨꯝ ꯒꯦꯄꯤꯡ ꯑꯣꯏꯅ ꯑꯗꯨ ꯃꯇꯨꯡꯗ ꯂꯥꯛꯄꯅꯤꯅ ꯃꯣꯏꯁꯨ ꯂꯥꯛꯄ ꯀꯥꯟꯗꯗꯤ ꯎ ꯋꯥ ꯊꯕꯛ ꯁꯨꯔꯒ ꯍꯜꯂꯛꯄ ꯀꯩꯅꯣ ꯋꯥꯔꯁꯨ ꯃꯣꯏꯒꯤ ꯏꯟꯇꯔꯦꯁꯀꯤ ꯕꯤꯠꯇꯣ ꯑꯩꯈꯣꯏꯗꯤ ꯍꯦꯟꯅ ꯂꯩꯒꯦꯕ ꯃꯣꯏꯅ ꯎꯝ
ꯅꯣꯏꯒꯤ ꯍꯥꯏꯒꯗꯤ ꯂꯣꯏꯈ꯭ꯔꯕꯣ
ꯑ
ꯍꯩꯒ ꯆꯥꯕ ꯐꯪꯗꯕ꯭ꯔꯥ ꯅꯣꯏꯗꯤ ꯍꯩꯅꯧꯒ ꯀꯔꯤ ꯀꯔꯤ ꯁꯤꯡꯒꯤꯒꯤ ꯍꯩꯒ
ꯆꯤꯡ ꯍꯩꯁꯦ
ꯂꯩꯇꯕ ꯃꯥꯜꯂꯤꯗ ꯈꯨꯃꯛ
ꯍꯂ
ꯇꯥꯗꯕ꯭ꯔꯣ ꯑꯩꯅ ꯍꯥꯏꯔꯤꯁꯦ
ꯎꯝ ꯅꯦꯋꯔꯥꯛꯁꯤ ꯅꯨꯡꯉꯥꯏꯇꯕ ꯑꯩꯒꯤ
ꯅꯨꯅꯨꯡꯃꯥꯏꯗ ꯍ ꯅꯨꯡꯉꯥꯏꯕ ꯃꯐꯝꯗ ꯆꯠꯂꯣ ꯊꯤꯔ ꯊꯤꯔꯒ
ꯍꯣꯏ ꯑꯁ ꯆꯠꯂꯒ ꯀꯣꯜ ꯇꯧꯔꯤꯅꯦ ꯍꯧꯖꯤꯛꯁꯦ ꯅꯃꯛ ꯅꯨꯡꯉꯥꯏꯇꯕ ꯃꯐꯝꯗ ꯆꯠꯂꯒ ꯀꯣꯅ ꯀꯣ ꯇꯧꯔꯤꯅꯦ ꯑꯗꯨꯅꯅꯦꯅꯦ ꯍꯥꯏꯗꯤ ꯑꯩꯈꯣꯏ ꯑꯩꯈꯣꯏ ꯍꯟꯗꯛ ꯖꯨꯟ ꯖꯨꯂꯥꯏꯗꯗꯤ ꯔꯦꯅꯤ ꯁꯤꯖꯟ ꯑꯣꯏꯕꯒꯦꯀꯣ
ꯄꯥꯈꯪ ꯑꯣꯏꯔꯝꯈꯤꯅꯤꯗꯅ
ꯈꯪꯉꯌꯦ ꯋꯥꯠꯂꯤ
ꯄꯤ ꯊꯖꯂ
ꯑꯁ ꯅꯨꯄꯤꯕꯨꯗꯤ ꯋꯥꯠꯂꯤꯗ ꯅꯪꯅ ꯊꯤꯕꯤꯈ꯭ꯔꯕꯅꯤꯅꯦ ꯑꯗꯨꯗꯤ ꯏꯃꯥꯟꯅꯕꯤꯅ ꯊꯤꯕꯤꯗ꯭ꯔꯗꯤ
ꯅꯪꯅ ꯍꯥꯏꯔꯛꯄꯗꯣ ꯑꯩꯅ ꯉꯥꯏꯔꯤꯅꯤꯅꯦ
ꯎꯝ ꯑꯩꯗꯤ ꯅꯪꯅ ꯁꯦꯝꯕꯤꯕꯗ ꯏꯌꯥꯏ ꯌꯥꯏꯅꯦ ꯍꯥꯏꯗꯤ ꯋꯥꯈꯜꯗꯣ ꯂꯣꯏ ꯊꯪꯅꯕꯅꯤꯅꯀꯣ ꯏꯕꯥꯅꯤꯗꯤ
ꯑꯗꯨꯅꯦ ꯂꯧꯒꯗꯕ ꯃꯤꯅ ꯍꯥꯏꯕꯤꯌꯣ ꯍꯥꯏꯗꯕꯅꯤꯅ ꯑꯩꯗꯤ ꯅꯪ ꯍꯥꯏꯔꯛꯄꯗꯣ ꯉꯥꯏꯔꯤꯅꯦ
ꯎꯝ ꯎꯝ ꯏꯕꯥꯅꯤꯗꯤ ꯂꯣꯏꯅꯕꯁꯨ ꯆꯍꯤ ꯇꯔꯥ ꯆꯍꯤ ꯃꯉꯥ ꯇꯔꯥꯅꯦ ꯑꯗꯨꯗ ꯅꯪ ꯑꯩꯅ ꯑꯁꯤꯅꯦ ꯑꯁꯤꯅꯦ ꯍꯥꯏ ꯍꯥꯏꯗ꯭ꯔꯁꯨ ꯅꯪꯅ ꯑꯩꯒꯤ ꯋꯥꯈꯜꯗꯨꯗ ꯈꯪꯕꯅꯦ ꯅꯪꯅ ꯁꯦꯝꯕꯤꯕ ꯌꯥꯕꯗꯤ ꯅꯪꯅ ꯁꯦꯝꯕꯤꯒꯗꯕꯗ ꯉꯥꯏꯒꯦ ꯑꯩꯗꯤ
ꯑ ꯁꯦꯝꯕꯤꯔꯒ ꯂꯣꯏꯔꯦ
ꯅꯣꯏ ꯈꯨꯟꯒꯤ ꯂꯩꯁꯥꯕꯤ ꯃꯌꯥꯝꯗꯣ ꯑꯗꯨꯗ ꯁꯦꯝꯕꯤꯔꯨꯅ ꯑꯇꯣꯞꯄ ꯈꯨꯟꯒꯤ ꯄꯥꯝꯗꯤꯅꯤ
ꯑꯩ ꯁꯦꯝꯕꯤ ꯁꯦꯝ ꯁꯦꯝꯗꯣꯛꯀꯦ ꯂꯧꯕ ꯆꯠꯇꯕ꯭ꯔꯣ ꯅꯪꯗꯤ
ꯂꯧꯁꯦ ꯑꯩꯁ ꯄꯥꯈꯪ ꯄꯥꯈꯪ ꯄꯥꯈꯪꯅꯤ ꯀꯃꯥꯏꯅ ꯂꯧ ꯆꯠꯇꯣꯏꯅꯣꯍ
ꯍꯥꯏ ꯄꯥꯈꯪꯁꯨ ꯆꯥꯛ ꯆꯥꯔꯤꯗꯨꯗꯤ
ꯆꯥꯛ ꯆꯥꯔꯁꯨ ꯃꯣꯏꯗꯤ ꯍꯟꯗꯛꯇꯤ ꯆꯠꯇꯦ ꯃꯣꯏ
ꯎꯝ ꯂꯧ ꯂꯧꯒ ꯀꯩꯅꯣ ꯑ
ꯄꯥꯈꯪꯅ ꯂꯧꯔꯤꯁꯦ ꯆꯥꯟꯅꯗ꯭ꯔꯤꯅꯦ ꯍꯟꯗꯛꯀꯥꯟꯁꯦ ꯍꯟꯗꯛ ꯑꯉꯥꯡꯁꯤꯡꯁꯦ ꯊꯥꯏꯅꯒꯤ ꯀꯩꯅꯣꯅꯦꯕ ꯑꯗꯨꯗꯤ
ꯅꯨꯄꯤ ꯊꯤꯕꯤꯌꯨ ꯍꯥꯏꯔꯗꯤ ꯂꯧꯁꯨ ꯆꯠꯀꯗꯕꯅꯦ ꯅꯨꯄꯤ ꯊꯤꯔꯒ ꯅꯨꯄꯥꯗꯣ ꯀꯔꯤ ꯀꯔꯤ ꯇꯧꯕ꯭ꯔꯥ ꯊꯕꯛ ꯐꯕ꯭ꯔꯥ ꯍꯥꯏꯔꯗꯤ ꯀꯔꯤ ꯈꯨꯝꯒꯅꯤ ꯈꯨꯝꯅꯤꯡꯉꯥꯏ ꯂꯩꯔꯣꯏ ꯑꯗꯨꯅ ꯑꯔꯩ ꯑꯔꯩꯕ ꯇꯧꯁꯤ ꯆꯜꯂ
ꯑꯗꯨꯗꯤ ꯅꯪꯅ ꯑꯦꯗꯖꯥꯁ ꯇꯧꯒꯗꯕꯅꯤꯅꯦ ꯈꯣꯅꯤꯡꯉꯥꯏꯒꯤ ꯑꯗꯨꯒꯤ ꯀꯩ
ꯑꯗꯣ ꯑꯩꯗꯤꯀꯣ ꯆꯤꯟꯊꯤꯕꯗꯣ ꯆꯤꯟꯊꯤꯕꯗꯣ ꯍꯩꯇꯕ
ꯍꯥꯏꯗꯤ ꯆꯤꯟ ꯊꯤꯕ ꯊꯤꯗꯕ ꯅꯪꯅ ꯑꯩꯒꯤ ꯑꯗꯨꯃꯥꯏꯅ ꯇꯧꯅꯩꯌꯦ ꯍꯥꯏꯕꯗꯣ ꯅꯪ ꯂꯣꯏ ꯈꯪꯕꯅꯤꯅ ꯑꯩꯅ ꯁꯤ ꯇꯧꯋꯦ ꯇꯧꯗ꯭ꯔꯦ ꯅꯅꯉꯣꯟ ꯅ ꯍꯥꯏꯗ꯭ꯔꯁꯨ ꯅꯪꯅ ꯑꯦꯗꯖꯁ ꯇꯧꯕꯤꯕ ꯌꯥꯔꯅꯤꯅ
ꯎꯝ ꯑꯗꯨꯁꯨ ꯌꯥꯏ
ꯀꯃꯥꯏꯅ ꯇꯧꯅꯔꯤꯒꯦ ꯅꯣꯏ ꯃꯃꯥ ꯃꯄꯥꯁꯤꯡꯗꯤ
ꯑꯁ ꯑꯗꯨꯝ ꯍꯣꯏ ꯆꯤꯡꯗ ꯂꯩꯕꯁꯤꯡ ꯅꯨꯡꯉꯥꯏꯔꯝꯒꯅꯤ ꯅꯅꯥ ꯀꯥꯟꯁꯦ ꯄꯥꯎ ꯐꯥꯎꯅꯕꯁꯨ ꯋꯥꯠꯂꯦꯅꯦ
ꯑꯥ ꯎꯝ ꯑꯩꯈꯣꯏꯒꯤ ꯏꯃꯥ ꯏꯄꯥꯗꯨꯗꯤ ꯄꯥꯎ ꯇꯣꯏꯅ ꯐꯥꯎꯅꯒꯗꯕꯅꯤꯅꯦ ꯅꯨꯡꯁꯤ ꯐꯒꯤ ꯀꯩꯅꯣ ꯔꯤꯂꯦꯁꯟꯁꯤꯞꯇꯣ ꯑꯗꯨ
ꯑꯩꯁꯦ ꯂꯩꯇꯕꯒꯤ ꯆꯥꯡꯗꯣ ꯃꯣꯏꯅ ꯐꯥꯎꯔꯛꯇ꯭ꯔꯗꯤ ꯑꯩꯅ ꯇꯧꯒꯗꯕꯗꯨꯣ ꯂꯩꯇ꯭ꯔꯕ ꯑꯗꯨꯅ ꯃꯣꯏꯅ ꯇꯧꯔꯛꯄꯗꯣ ꯉꯥꯏꯔꯤꯅꯤꯅꯦ
ꯑ
ꯅꯪꯕꯨꯁꯨ ꯑꯩꯅ ꯇꯧꯔꯛꯀꯗ꯭ꯔꯥꯅꯅꯨꯡꯉꯥꯏꯕꯅꯦꯕꯁꯨꯛꯇꯧ ꯇꯧꯔꯛꯇꯕ
ꯁ ꯑꯗꯨ ꯌꯥꯏ ꯑꯩ ꯊꯥꯖꯗꯅ ꯅꯪ ꯉꯁꯤ ꯀꯣꯜ ꯇꯧꯔꯛꯑꯦ ꯑꯩꯁꯨ ꯉꯈꯤꯅ ꯍꯦ ꯉꯁꯤꯗꯤ
ꯁꯤꯗꯤ ꯑꯁꯤꯒꯤ ꯅꯨꯄꯥꯁꯤ ꯍꯦꯟꯃꯟꯈ꯭ꯔꯦ ꯍꯥꯏꯅ ꯇꯧꯔꯕꯅꯤ
ꯍꯣꯏ ꯑꯁ ꯌꯥꯝ ꯅꯨꯡꯉꯥꯏꯖꯔꯦ ꯅꯪ ꯀꯣꯜ ꯇꯧꯔꯛꯄꯗꯣ ꯑꯩꯕꯨ ꯀꯥꯎꯕꯗꯤ ꯀꯥꯎꯊꯣꯛꯈ꯭ꯔꯦꯅꯦ ꯍꯥꯏ ꯅꯝꯕꯔꯗꯣ ꯑꯩ ꯐꯣꯟꯗꯨꯅꯅꯤꯅꯦ
ꯀꯨꯏꯃꯟꯥꯟꯕꯒꯤ
ꯎꯝ ꯐꯣꯟꯗꯣ ꯑꯃꯅ ꯄꯥꯏꯌꯦ ꯑꯃꯅ ꯄꯥꯏꯌꯦ ꯐꯣꯟ ꯄꯥꯏꯕꯁꯨ ꯁꯪꯁꯤꯅꯤ ꯆꯤꯡꯅ ꯂꯩꯕꯅꯤꯅꯀꯣ ꯑꯗꯒꯤ
ꯆꯤꯡꯒꯤ ꯅꯨꯡꯁꯤꯠꯇꯨ ꯌꯥꯝ ꯅꯨꯡꯉꯥꯏꯕꯅꯤꯅꯦ
ꯎꯝ ꯅꯪꯗꯤ ꯃꯤꯁ ꯇꯧꯔꯝꯒꯅꯤꯅꯦ ꯅꯪꯗꯤ ꯑꯥ ꯕꯦꯂꯤꯗ ꯂꯨꯍꯣꯡꯈ꯭ꯔꯕꯅꯤꯅ ꯅꯪꯅꯦ
ꯎꯝ ꯎ
ꯅꯣꯡꯃꯗꯤ ꯀꯣꯏꯔꯛꯑꯣꯗꯅ ꯑꯩꯈꯣꯏꯔꯣꯝꯗ
ꯆꯛꯀꯗꯕꯅꯦ ꯅꯣꯏ ꯄꯥꯈꯪꯁꯤꯡ ꯀꯣꯏꯔꯛꯀꯗꯕꯅꯦ
ꯑꯩꯈꯣꯏ ꯄꯨꯜꯂꯤꯉꯩꯗ ꯑꯩꯅ ꯑꯩꯈꯣꯏꯔꯣꯝꯗ ꯄꯨꯔꯒ ꯆꯠꯄꯗꯣ ꯑꯗꯨꯀꯥꯟ ꯑꯗꯨ ꯅꯤꯡꯁꯤꯡꯒ ꯃꯤꯁ ꯇꯧꯋ
ꯑꯗꯨꯅꯦ ꯍꯧꯖꯤꯛꯇꯤ ꯅꯣꯏꯅ ꯑꯃꯨꯛ ꯑꯩꯈꯣꯏꯗ ꯂꯥꯛꯈ꯭ꯔꯣꯕ
ꯑꯣ ꯏꯔꯥꯡ ꯈꯔ ꯐꯔꯀꯥꯟꯗ ꯂꯥꯛꯇꯣꯏꯅꯤ ꯅꯣꯏꯔꯣꯝꯗ ꯀꯣꯏ ꯀꯣꯏꯔꯛꯀꯦ
ꯎ
ꯎꯅꯗꯕꯁꯨ ꯀꯨꯏꯔꯦ ꯑꯗꯨꯕꯨꯗꯤ ꯑꯣ ꯋꯥ ꯀꯩꯅꯣ ꯇꯧꯅꯨꯗ ꯅꯣꯡꯃꯗ ꯁꯣꯏꯗꯅ ꯀꯣꯏꯔꯛꯀꯅꯤꯗ
ꯑꯗꯨꯅꯦ ꯍꯤꯡꯕ ꯍꯤꯡꯉꯗꯤ
ꯎꯝ ꯅꯨꯡꯊꯤꯟꯗꯤ ꯀꯃꯥꯏ ꯀꯩ ꯊꯕꯛꯨꯝ ꯑꯃ ꯆꯠꯂꯤ